ꯍꯜꯂꯣ
ꯍꯜꯂꯣ
ꯍꯜꯂꯣ ꯇꯥꯏꯌꯦ
ꯇꯥꯏꯌꯦ ꯇꯥꯏꯌꯦ
ꯀꯔꯤ ꯇꯧꯔꯤꯅꯣ
ꯊꯕꯛ ꯁꯨ ꯂꯩꯅꯦ
ꯀ꯭ꯔꯤ ꯊꯕꯛ ꯁꯨꯕ꯭ꯔ
ꯃꯤꯁ ꯂꯧꯅꯤꯅ ꯂꯧꯒꯤ ꯊꯕꯛ ꯂꯧ ꯃꯇꯝꯅꯤꯅ
ꯍꯣꯏꯅꯦ ꯍꯧꯖꯤꯛꯇꯤ ꯂꯧꯒꯤ ꯃꯇꯝꯅꯤꯅ ꯑꯩꯁꯨ ꯂꯧꯗ ꯀꯨꯝꯂꯛꯄꯗ ꯉꯥꯏꯔꯤꯌꯦ
ꯑꯗꯨꯒ ꯆꯥꯛ ꯏꯟꯁꯥꯡ ꯊꯣꯡꯉꯤꯅꯦ ꯑꯩꯁꯨ
ꯌꯨꯝꯗ ꯌꯨꯝꯗ ꯊꯕꯛ ꯂꯧ ꯊꯕꯛ ꯁꯨꯏ ꯍꯥꯏꯅꯦ
ꯑꯥ ꯌꯨꯝꯗ ꯆꯥꯛ ꯏꯟꯁꯥꯡ ꯊꯣꯡꯕꯁꯨ ꯊꯕꯛꯅꯤꯅ
ꯑꯣ ꯑꯣ ꯑꯗꯨꯗꯤ ꯂꯧꯒꯤ ꯊꯕꯛ ꯅꯠꯇꯦꯅ
ꯅꯪꯗꯤ ꯍꯧꯒꯠꯇ꯭ꯔꯤꯕ ꯃꯥꯜꯂꯤꯗ
ꯑꯁ ꯍꯧ ꯍꯧꯒꯠꯈꯔꯦꯗ ꯑꯩꯗꯤ ꯅꯦꯠꯋꯥꯛ ꯅꯨꯡꯉꯥꯏꯗꯣꯏ ꯃꯥꯜꯂꯤ ꯅꯦꯠꯋꯥꯛ ꯅꯨꯡꯉꯥꯏꯗꯕꯒꯤꯅꯦ ꯑꯩꯒꯤꯗꯤ
ꯅꯦꯠꯋꯥꯛ ꯅꯨꯡꯉꯥꯏꯕ ꯃꯐꯝꯗ ꯂꯩꯌꯨꯅ ꯑꯗꯨꯗꯤ
ꯂꯧꯗꯅꯤꯅ ꯅꯦꯠꯋꯥꯛꯄꯨ ꯀꯃꯥꯏ ꯅꯨꯡꯉꯥꯏꯅꯤ
ꯑꯁ ꯃꯈꯣꯟ ꯗꯤ ꯍꯥꯎꯗꯧ ꯃꯥꯜꯂꯤ
ꯑꯜꯂꯨ ꯉꯧꯔꯤꯅꯤꯗ ꯍꯥꯎꯗꯕꯅꯦꯗ
ꯅꯍꯣꯏ ꯅꯣꯏꯗꯤ ꯑꯜꯂꯨꯒ ꯆꯥ ꯐꯪꯕ꯭ꯔꯣꯅꯦ ꯑꯩꯗꯤ ꯑꯥ ꯑꯂꯨ ꯑꯃꯁꯦ ꯎꯗꯕ ꯌꯥꯝ ꯀꯨꯏꯈ꯭ꯔꯦꯗ ꯎꯝ ꯑꯈꯣꯏꯗꯤ ꯑꯂꯨ ꯑꯃꯁꯦ ꯎꯠ ꯑꯁ ꯄꯥꯡꯉꯁꯨ ꯑꯈꯣꯏꯗꯤ ꯄꯩꯁꯥ ꯂꯩꯕꯅꯤꯅ ꯂꯩꯕ ꯌꯥꯗꯦ
ꯑꯣ ꯐꯩꯅꯦ ꯐꯩꯅꯦ
ꯈꯔ ꯄꯨꯔꯔꯥꯎꯍꯦ
ꯂꯥꯛꯀꯦ ꯂꯥꯛꯀꯦ ꯅꯣꯏ ꯅꯣꯏꯔꯣꯝꯗꯗꯤ ꯅꯣꯡ ꯃꯪꯗꯕ꯭ꯔꯣ
ꯅꯣꯡ ꯆꯨꯂꯦ
ꯅꯣꯡ ꯆꯨꯋꯦ
ꯍꯣꯏ ꯃꯖꯥ
ꯑꯩꯈꯣꯏꯔꯣꯝꯗꯗꯤ ꯅꯣꯡ ꯆꯨꯗꯦꯅ
ꯅꯣꯡ ꯈꯤꯇꯪ ꯈꯤꯇꯪ ꯆꯨꯒꯦ ꯇꯧꯋꯦ
ꯎꯝ ꯈꯣꯏꯔꯣꯝꯗꯤ ꯃꯪꯗꯤ ꯃꯪꯂꯤ ꯑꯗꯣ ꯅꯣꯡꯗꯤ ꯇꯥꯗ꯭ꯔꯤꯌꯦ
ꯎꯝ ꯌꯥꯏ ꯌꯥꯏ
ꯅꯣꯏ ꯂꯧ ꯂꯤꯡꯂꯕ꯭ꯔꯣ
ꯑꯧꯍꯦ ꯂꯤꯡꯗ꯭ꯔꯤꯗ
ꯑꯣ
ꯉꯍꯥꯛ ꯍꯣꯏ ꯀꯟ ꯍꯣꯠꯅꯔꯤ
ꯎꯝ
ꯌꯥꯝ ꯐꯩ ꯌꯥꯝ ꯐꯩ
ꯅꯣꯏꯒꯤꯗꯤ
ꯈꯣꯏꯒꯤꯁꯨ ꯂꯤꯡꯗ꯭ꯔꯤꯗ ꯋꯥꯠꯂꯤꯗ
ꯎꯝ ꯄꯥꯎ ꯂꯥꯟꯕ ꯄꯨꯔ ꯀꯔꯤꯔꯍꯤ ꯈꯪꯗꯦ ꯂꯤꯡꯈ꯭ꯔꯦꯗꯤ ꯍꯥꯏꯕ ꯅꯪ ꯅꯣꯏꯒꯤꯗꯣ
ꯂꯤꯡꯗ꯭ꯔꯤꯍꯦ ꯀꯅꯥꯅ ꯍꯥꯏꯕ꯭ꯔꯣ ꯈꯣꯏ ꯂꯧ ꯂꯤꯡꯗ꯭ꯔꯤꯍꯦ
ꯂꯧ ꯀꯟꯅ ꯁꯨꯅꯔꯤ ꯍꯧꯖꯤꯛ ꯃꯤꯁꯤꯡ ꯑꯩꯈꯣꯏꯒꯤꯁꯨ ꯃꯤꯒꯤꯁꯨ
ꯅꯣꯏꯒꯤ ꯅꯣꯏ ꯆꯦꯗꯣ ꯑꯦꯛꯖꯥꯝ ꯂꯣꯏꯔꯗꯤ ꯁꯨꯇꯤ ꯂꯩ ꯍꯥꯏꯕ꯭ꯔꯣ ꯁꯤ ꯂꯧꯒꯤ
ꯃꯣꯏ ꯈꯪꯗꯦꯅꯦ ꯇꯥꯔꯝꯒꯅꯤꯅꯦ
ꯍꯥꯥ
ꯃꯣꯏꯒꯤꯁꯨ ꯈꯡꯗꯤꯌꯦ ꯑꯩꯁꯨ
ꯑꯣ ꯈꯪꯗꯝꯅꯤꯅ ꯅꯪ
ꯅꯣꯏꯗꯤ ꯆꯥꯛ ꯆꯥꯔꯕ꯭ꯔꯣ
ꯆꯥꯗꯔꯤꯗ
ꯀꯔꯤ ꯑꯦꯟꯁꯥꯡ ꯊꯣꯡꯉꯦ ꯅꯣꯏꯒꯤ ꯑꯦꯟꯁꯥꯡ ꯊꯣꯡꯕꯔꯣ
ꯊꯔꯣꯏ ꯊꯣꯡꯉꯤ ꯍꯥꯏ ꯑꯩꯈꯣꯏꯁꯨ
ꯊꯔꯣꯏ ꯊꯣꯡꯕ
ꯍꯣꯏ
ꯍꯥꯎꯢꯅꯦ ꯊꯔꯣꯏꯗꯤ
ꯑꯣ ꯅꯣꯏꯗꯤ ꯑꯍꯥꯎꯕ ꯆ
ꯂꯩ
ꯑꯣ ꯑꯗꯨꯒꯤꯔ ꯈꯪꯗꯦ ꯊꯔꯣꯏ ꯊꯣꯡꯉꯦ ꯍꯥꯏ ꯉꯁꯤ ꯑꯩꯗꯤ ꯚꯤꯇꯥꯃꯤꯟ ꯌꯥꯝꯈ꯭ꯔꯕꯅꯤꯅ ꯊꯔꯣꯏ ꯆꯥꯕ ꯌꯥꯗ꯭ꯔꯦꯅꯦ
ꯆꯝꯐꯨꯠꯒꯨꯝꯕ ꯆꯥꯎ ꯑꯗꯨꯗꯤ ꯚꯤꯇꯥꯃꯤꯟ ꯌꯥꯝꯃꯗꯤ
ꯍꯣꯏ ꯁꯤ ꯗꯣꯛꯇꯔꯅꯁꯨ ꯑꯩꯕꯨ ꯁꯤ ꯊꯔꯣꯏꯒꯨꯝꯕ ꯁꯟꯒꯨꯝꯕ ꯁꯤ ꯁꯥ ꯆꯥꯒꯅꯨ ꯍꯥꯏꯕ
ꯎꯝ
ꯆꯥꯗꯦ
ꯍꯣꯏꯗ ꯍꯧꯖꯤꯛꯇꯤ ꯃꯅꯥ ꯃꯁꯤꯡꯅ ꯍꯛꯆꯥꯡ ꯌꯥꯝ ꯐꯕꯅꯦꯗ
ꯍꯣꯏ ꯍꯣꯏ
ꯐ꯭ꯔꯦꯁ ꯑꯣꯏꯕꯗꯣꯀꯣ
ꯎꯝ
ꯑꯗꯨꯒꯨꯝꯕꯗꯣ ꯍꯥꯎꯒꯅꯤ
ꯉꯁꯤ ꯉꯁꯤꯗꯤ ꯌꯨꯝ ꯂꯩꯕꯔꯣ
ꯉꯁꯤꯗꯤ ꯌꯨꯝꯗ ꯂꯩꯒꯅꯤ ꯌꯨꯝꯗ ꯂꯩꯇ꯭ꯔꯗꯤ ꯆꯠꯄ ꯃꯐꯝ ꯂꯩꯇꯦ ꯈꯪꯗꯦꯅꯦ ꯉꯁꯤꯁꯦ ꯑꯩꯈꯣꯏ ꯏꯃꯥꯟꯅꯕꯤꯁꯤꯡꯅ ꯂꯥꯛꯑꯣ ꯍꯥꯏꯕꯅꯦ ꯈꯪꯗꯦ
ꯍꯣꯏ ꯆꯠꯈ꯭ꯔꯣꯗꯅ
ꯆꯠꯂꯣꯏꯗ
ꯆꯠꯂꯨꯗ
ꯌꯨꯝꯗ ꯂꯩꯒꯅꯤꯗ ꯊꯕꯛ ꯌꯥꯝ ꯂꯩꯌꯦ
ꯀꯔꯤ ꯊꯕꯛ ꯂꯩꯕꯔꯅꯦ ꯅꯪ ꯑꯣꯐꯤꯁ ꯆꯠꯄ꯭ꯔꯣ ꯅꯪ
ꯑꯣꯐꯤꯁ ꯆꯠꯇꯦ ꯍꯤꯡꯒꯣꯜ ꯁꯨꯅꯤꯡꯉꯥꯏ ꯌꯥꯝ ꯂꯩ
ꯎꯝ ꯑꯣꯏꯁꯨ ꯑꯣꯏꯔꯣꯏꯗꯕꯗ ꯍꯤꯡꯒꯣꯟꯁꯨ
ꯑꯣꯏꯗ꯭ꯔꯁꯨ ꯈꯔ ꯆꯥꯕ ꯐꯪꯉꯗꯤ ꯌꯥꯔꯦꯗꯅ
ꯈꯔ ꯆꯥꯕꯒꯤꯗꯤ ꯀꯔꯤꯅꯣ ꯌꯥꯗꯦ
ꯅꯣꯏ ꯌꯦꯟꯗꯣ ꯅꯪꯕꯨ ꯍꯧꯗꯣꯛ ꯍꯧꯒꯠꯂꯣ ꯍꯥꯏꯔꯤꯅꯤꯅꯦ ꯍꯧꯒꯠꯂꯣꯅꯦ
ꯍꯧꯒꯠꯈ꯭ꯔꯦ ꯍꯧꯒꯠꯈ꯭ꯔꯦ ꯃꯗꯣ ꯌꯦꯟꯗꯣ ꯍꯧꯒꯠꯇ꯭ꯔꯕꯤ ꯈꯣꯡ ꯂꯩꯝꯅꯦ
ꯑꯗꯨꯗꯤ ꯀꯔꯤꯒꯤꯅꯣ ꯌꯦꯟꯅ ꯍꯧꯒꯠꯂꯣ ꯍꯥꯏꯔꯤꯗꯣ ꯀꯅꯥ ꯇꯨꯝ ꯂꯩꯕ꯭ꯔꯥ ꯑꯗꯨꯗ
ꯅꯣꯏꯒꯤ ꯌꯦꯟ ꯑꯣꯏꯔꯝꯅꯤ ꯑꯩꯈꯣꯏꯒꯤꯗꯤ ꯌꯦꯟ ꯌꯥꯎꯗꯦꯅ
ꯏꯁ ꯑꯩꯈꯣꯏ ꯌꯦꯟ ꯑꯩꯈꯣꯏ ꯌꯦꯟꯗꯅꯦ ꯅꯣꯏ ꯅꯣꯏ ꯌꯦꯟꯅꯤꯅꯦ ꯈꯣꯡꯉꯤꯗꯣ
ꯑꯩꯈꯣꯏꯒꯤꯗꯤ ꯌꯦꯟ ꯌꯥꯎꯗꯦ ꯅꯣꯏꯒꯤ ꯌꯦꯟ ꯑꯣꯏꯔꯝꯅꯤ
ꯑꯩꯈꯣꯏꯒꯤꯁꯨ ꯌꯦꯟ ꯂꯩꯇꯦꯅ
ꯑꯗꯨꯗꯤ ꯈꯡꯗ꯭ꯔꯦ ꯀꯅꯥꯒꯤ ꯌꯦꯟꯅꯣ ꯅꯪꯒꯤ ꯌꯦꯟ ꯅꯠꯇ꯭ꯔꯗꯤ ꯑꯩꯁꯨ ꯈꯪꯗ꯭ꯔꯦ ꯑꯩꯉꯣꯟꯗꯒꯤꯁꯨ ꯌꯦꯟ ꯌꯥꯎꯗꯦ
ꯐꯔꯦꯅꯦ ꯐꯔꯦꯅꯦ ꯑꯩꯒꯤ ꯌꯦꯡ ꯑꯣꯏꯅ ꯇꯥꯏꯅꯔꯒꯦ
ꯍꯣꯏ ꯑꯁꯤ ꯀꯪꯉꯥ ꯀꯪꯉꯥꯁꯤ ꯀꯌꯥ ꯀꯌꯥ ꯄꯤꯕ꯭ꯔꯣꯅꯦ
ꯅꯪ ꯆꯥꯒꯦꯔꯣ
ꯀꯩꯅꯣ ꯍ ꯆꯥ ꯐꯪꯗꯅꯤ
ꯃꯣꯏꯒꯤ ꯏꯆꯦ ꯑꯦꯀꯥꯎꯟꯗꯅꯦ ꯁꯚꯦꯟ ꯍꯟꯗ꯭ꯔꯦꯗ ꯑꯩꯠ ꯍꯟꯗ꯭ꯔꯦꯠꯀꯨꯝꯕ ꯄꯤꯔꯝꯒꯅꯤꯅꯦ
ꯀꯪꯂꯥꯕꯨ
ꯎꯝ
ꯇꯧꯕꯗꯣ
ꯎꯝ ꯂꯤꯁꯤꯡ ꯌꯧꯕꯁꯨ ꯑꯣꯏꯔꯝꯒꯅꯤꯌꯦ
ꯀꯅꯥ ꯆꯥꯅꯤꯡꯉꯥꯏꯔꯣ ꯅꯪ ꯆꯥꯅꯤꯡꯉꯥꯏꯔꯣ
ꯆꯅꯤ ꯑꯅꯤ ꯀꯃꯥꯁꯦ ꯆꯗꯔꯤꯅꯤ ꯑ ꯀꯃꯥꯁꯦ
ꯑꯃꯐꯥꯎ ꯆꯥꯗ꯭ꯔꯤ
ꯈꯪꯗꯣꯏꯅꯦ ꯑꯩ ꯆꯥꯕꯁꯤ ꯈꯪꯗꯣꯏꯅꯤ
ꯎ ꯉꯥꯅꯨꯒ ꯑꯗꯨꯝ ꯃꯥꯟꯅꯩꯗ ꯑꯗꯨꯝ ꯃꯥꯒꯤ ꯃꯁꯥꯗꯤ ꯃꯁꯥꯗꯤ ꯑꯗꯨꯝ ꯃꯨꯕ ꯈꯔꯗꯤꯅꯦꯗꯥ
ꯑꯁ
ꯁꯔꯨ ꯉꯥꯛꯇꯅꯦꯗ ꯍꯥꯎꯇꯕꯅꯦ ꯎ
ꯉꯅꯁꯥꯏꯟꯦ
ꯍꯥꯥ
ꯀꯩꯅꯅ ꯆꯥꯛ ꯌꯦꯟꯁꯥꯡ ꯊꯣꯡꯈꯣ
ꯀꯔꯤꯌꯦ ꯊꯣꯡ ꯂꯣꯏꯈ꯭ꯔꯦꯗꯣ
ꯀꯅ ꯊꯣꯡꯕ꯭ꯔꯣ
ꯑꯩꯅ ꯍꯪ ꯉꯟꯇ ꯍꯧꯒ ꯊꯣꯡ ꯂꯣꯏꯈ꯭ꯔꯦ
ꯅ ꯊꯣ
ꯊꯝꯕ ꯇꯣꯏꯔꯦ ꯑ ꯅꯪꯒꯤ ꯅꯦꯠꯋꯥꯛꯅꯤꯅ ꯅꯪꯒꯤ ꯐꯣꯟ ꯆꯠꯄꯅꯦ
ꯍꯧꯖꯤꯛꯁꯨ ꯆꯠꯄꯤꯕ꯭ꯔꯣ
ꯍꯧꯖꯤꯛꯇꯤ ꯆꯠꯇ꯭ꯔꯦ ꯉꯁꯥꯏ ꯆꯠꯄꯦ
ꯑꯣ ꯑꯩꯗꯣ ꯀꯩꯅꯣ ꯁꯥ ꯁꯪꯗ ꯁꯪꯉꯗꯤ ꯅꯦꯠꯋꯥꯛ ꯈꯔ ꯅꯨꯡꯉꯥꯏꯇꯕꯅꯦ
ꯑꯗꯨ ꯑꯗꯨꯃꯥꯏ ꯉꯥꯡꯉꯥꯗꯤ ꯈꯪꯗꯦ ꯆꯞꯄ
ꯉꯁꯤꯗꯤ ꯌꯨꯝ ꯂꯩꯒꯥꯗ꯭ꯔꯣ ꯅꯪꯗꯤ ꯀꯗꯥꯏ ꯆꯠꯀꯥꯅꯤ
ꯂꯩꯩꯒꯅꯤꯗ ꯌꯨꯝ
ꯍꯣꯝ ꯒꯥꯔꯗ ꯑꯣꯏꯔꯤꯔꯣ ꯅꯪ ꯌꯨꯝꯗ
ꯎꯝ
ꯍꯣꯝ ꯒꯥꯔꯗꯁꯨ ꯅꯨꯡꯉꯥꯏꯕꯅꯦꯗ
ꯅꯨꯡꯉꯥꯏ ꯍꯣꯏ ꯌꯥꯝ ꯅꯨꯡꯉꯥꯏ
ꯎꯝ
ꯑꯁꯦ ꯅꯪꯒꯤ ꯅꯪꯒꯤ ꯔꯣꯛꯁ ꯅꯪꯒꯤ ꯔꯣꯛꯁ ꯅꯥꯏ ꯍꯥꯏꯕꯗꯣ ꯈꯔ ꯐꯔꯕꯣ
ꯈꯔ ꯐꯥꯔꯦꯗ
ꯑꯣ ꯍꯧꯖꯤꯛ ꯈꯔ ꯐꯔꯦ ꯆꯥꯛ ꯆꯥꯕꯒꯨꯝꯕ ꯀꯔꯤꯒꯨꯝꯕꯗꯤ ꯅꯥꯗꯦꯀꯣ
ꯅꯨꯡꯉꯥꯏꯔꯦ ꯀꯩꯁꯨ ꯇꯧꯗꯦꯗ
ꯅꯪꯗꯤ ꯀꯔꯝꯕ ꯃꯐꯝꯗ ꯆꯠꯅꯤꯡꯕ꯭ꯔꯣ
ꯀꯔꯝꯕ ꯃꯥꯐꯝ ꯍꯥꯏꯗꯤ
ꯅꯪꯅ ꯆꯠꯀꯦꯅ ꯈꯟꯕ ꯃꯐꯝ ꯂꯩꯔꯝꯒꯅꯤꯅ ꯀꯣꯔꯤꯌꯥꯒꯨꯝꯕ ꯖꯄꯥꯟꯒꯨꯝꯕ
ꯑꯩꯁꯤꯀꯣ
ꯑ
ꯀꯔꯤ ꯀꯔꯤ ꯆꯠꯅꯤꯡꯉꯤꯗ ꯌꯨꯝꯗ ꯑꯗꯨꯝ ꯂꯩꯌꯦ
ꯅꯪ ꯆꯠꯅꯤꯡꯕ ꯃꯐꯝ ꯗꯤ ꯑꯃ ꯂꯩꯔꯝꯒꯅꯤꯗ
ꯂꯩꯇꯦꯗ
ꯅꯆꯤꯟ ꯊꯤꯒꯅꯨꯗ ꯍꯌꯦꯡ ꯋꯥꯏ ꯅꯇꯨꯒ ꯄꯨꯔꯒ ꯆꯠꯅꯤꯡꯕ ꯃꯐꯝ ꯂꯩꯇ꯭ꯔꯣ
ꯂꯩꯇꯦꯍꯦ ꯀꯔꯤꯁꯤ ꯂꯩꯇꯦꯍꯦ
ꯑꯗꯨꯗꯤ ꯅꯠꯇꯨꯕꯨ ꯑꯗꯨꯝ ꯌꯨꯝꯗ ꯊꯝꯒꯗꯧꯕ
ꯍꯣꯏ
ꯋꯥꯒꯅꯤꯗꯥ
ꯋꯥꯒꯅꯤ ꯑꯦꯟꯁꯥꯡ ꯍꯥꯎ ꯍꯥꯎꯕꯒꯨꯝꯕ ꯊꯣꯡꯍꯟꯗꯧꯕ ꯂꯩꯗꯝꯅꯤ
ꯑ ꯅꯪ ꯅꯨꯄꯤꯊꯤ
ꯎꯝ ꯀꯪꯂꯥ ꯑꯦꯟꯁꯥꯡ ꯑꯍꯥꯎ ꯑꯍꯥꯎꯕ ꯊꯣꯡꯍꯟꯔꯀꯣ ꯃꯊꯦꯟ ꯌꯥꯝ ꯊꯣꯡꯍꯟꯒ
ꯅꯪꯒꯤ ꯅꯨꯄꯤ ꯈꯨꯊꯤꯗꯨꯗꯤ ꯅꯪꯒꯤ ꯑꯦꯟꯁꯥꯡ ꯑꯍꯥꯎꯕ ꯊꯣꯡꯅꯤꯉꯥꯏ ꯈꯛꯇꯒꯤꯔꯥ
ꯑꯣꯏ
ꯑꯁ ꯑꯗꯨ ꯅꯨꯄꯤꯗꯤ ꯌꯦꯟꯁꯥꯡ ꯑꯍꯥꯎꯕ ꯆꯥꯕ ꯐꯪꯂꯅꯤꯅꯦ ꯂꯩꯕꯛ ꯂꯩꯕꯛ ꯐꯥꯒꯅꯤꯗꯀꯣ
ꯍꯣꯏ ꯐꯩ
ꯀꯔꯝꯕ ꯖꯥꯇꯤꯒꯤ ꯅꯨꯄꯤꯒ ꯀꯣꯏꯔꯤꯕ꯭ꯔꯣ
ꯆꯠ ꯥꯇꯤꯖꯦ ꯈꯪꯗꯦꯗ ꯑꯩꯗꯤ ꯖꯥꯇꯤ ꯀꯔꯤ ꯀꯔꯥ ꯑꯗꯨꯝ ꯈꯥꯏꯅꯗꯦꯗ
ꯑꯣ ꯅꯠꯇꯦꯗ ꯑꯩꯅ ꯍꯥꯏꯕꯗꯤ ꯅꯪꯅ ꯍꯧꯖꯤꯛ ꯀꯣꯏꯔꯤ ꯀꯣꯏꯔꯤꯕ ꯅꯨꯄꯤꯗꯣ ꯍꯥꯏꯕꯅꯦꯗ
ꯏ ꯀꯣꯏꯗꯦꯅ
ꯅꯨꯄꯤ ꯀꯣꯏꯗꯦ ꯅꯨꯄꯤ ꯀꯣꯏꯗꯦ ꯍꯥꯏꯕ꯭ꯔꯣ
ꯍꯣꯏꯅꯦ ꯍꯣꯏꯅꯦ ꯅꯪꯗꯤ ꯀꯣꯏꯕ꯭ꯔꯣ
ꯑꯩꯔꯣ
ꯍꯣꯏ ꯀꯅꯥ ꯀꯣꯏꯕ꯭ꯔꯣꯅꯦ ꯅꯪ
ꯍꯥꯏꯗꯣꯛꯄ ꯌꯥꯗꯦ